ꯍꯂꯣ ꯍꯂꯣ
ꯀꯩ ꯇꯧꯔꯝꯃꯤꯅꯣ
ꯇꯨꯝꯔꯒꯦ
ꯉꯥꯎꯔꯦꯗ ꯑꯩꯁꯦ ꯉꯁꯤꯗꯤ ꯅꯍꯥꯟꯁꯨ ꯑꯗꯨꯝ ꯇꯨꯝꯃ ꯇꯨꯝꯒꯦ ꯇꯧꯕꯁꯤ ꯇꯨꯝꯕ ꯁꯨꯛꯌꯥ ꯌꯥꯗ꯭ꯔꯦ ꯉꯁꯤꯁꯦ ꯇꯥꯕ꯭ꯔꯣ
ꯑ
ꯉꯁꯤ ꯁꯤ ꯑꯩꯁꯤ ꯀꯩꯅꯣꯝꯃ ꯏꯇꯥꯎ ꯇꯥꯎꯔꯕ ꯏꯁꯥꯁꯤ ꯉꯥꯎꯔꯦ ꯉꯁꯤꯁꯦ ꯅꯍꯥꯟ ꯅꯇꯤꯒꯤ ꯕꯣꯜ ꯌꯦꯡꯉꯒ ꯑꯗꯨꯝ ꯂꯩꯕꯗꯣ ꯃꯇꯝ ꯂꯦꯟꯕꯗꯣ ꯉꯁꯤꯗꯤ ꯕꯣꯜ ꯌꯦꯡꯅꯉꯥꯏ ꯃꯇꯝ ꯂꯩ ꯕꯣꯜ ꯌꯦꯡꯅꯉꯥꯏꯒꯤ ꯃꯦꯠꯁ ꯂꯩꯇꯕꯅꯤꯅ ꯑꯩꯁꯦ ꯉꯥꯎꯔꯦꯗ ꯉꯁꯤꯁꯦ ꯇꯨꯝꯕꯁꯨ ꯌꯥꯗꯦ ꯃꯤꯠꯇꯦ ꯄꯁꯤꯂꯒ ꯇꯨꯃꯦ ꯍꯦꯛꯇꯃꯨꯜꯂ ꯐꯣꯟ ꯄꯥꯏꯅꯤꯡꯉꯦ ꯉꯁꯤꯁꯤꯦ
ꯅꯪ ꯀꯣꯜ ꯇꯧꯋꯗꯨꯗꯤ ꯀꯔꯤ ꯃꯇꯝꯥꯡ ꯂꯦꯟꯅꯤꯡꯉꯥꯏ ꯂꯩꯇꯦ ꯀꯥꯏꯅ
ꯑꯩ ꯀꯣꯜ ꯇꯧꯕꯁꯤꯁꯨ ꯃꯇꯝ ꯂꯩꯅꯉꯥꯏ ꯂꯩꯇꯦ ꯍꯥꯏꯕꯗꯣ ꯑꯗꯨꯒꯤꯅꯦ ꯀꯣꯜ ꯇꯧꯔꯛꯄꯁꯦ ꯍꯥꯏꯗꯤ ꯇꯨꯝꯈ꯭ꯔꯒꯗꯧꯕ ꯑꯗꯨ ꯇꯨꯝꯅꯉꯥꯏꯒꯤ ꯍꯣꯠꯅꯕꯅꯦꯕ
ꯎꯝ
ꯑꯗꯨꯗ ꯇꯨꯝꯕ ꯑꯃꯨꯛꯀ ꯌꯥꯗꯕ ꯑꯩꯁꯦ ꯉꯁꯤꯁꯦ ꯀꯔꯤ ꯃꯊꯦꯜ ꯆꯥꯒꯦ ꯉꯁꯤꯗꯤ
ꯑꯗꯨꯁꯦ ꯃꯅꯥ ꯃꯆꯥꯏ ꯐꯗꯤꯒꯣꯝ ꯃꯥꯟꯕꯗꯣ ꯈꯪꯕ꯭ꯔꯥ
ꯑꯣ ꯀꯨꯝꯍꯣꯏ ꯀꯥ ꯍꯥꯏꯕꯗꯣ ꯑꯩꯈꯣꯏꯗ ꯑꯗꯨ ꯑꯣꯏꯔꯝꯒꯅꯤ ꯍꯣꯏ ꯅꯣꯏꯗꯤ ꯀꯔꯤ ꯍꯥꯏ
ꯈꯪꯗꯦ ꯑꯈꯣꯏꯗꯗꯤ ꯄꯤꯡꯀꯤ ꯍꯥꯏꯌꯦ
ꯃꯅꯥꯒꯨꯝꯃꯥꯏꯅ ꯇꯧꯕ ꯆꯒꯦꯝ ꯅꯒ ꯆꯥꯕꯗꯨ ꯅꯠꯇ꯭ꯔꯣ
ꯑ ꯑꯥꯎ ꯃꯥꯅꯦ ꯃꯥꯅꯦ
ꯑꯗꯣ ꯀꯃ ꯍꯥꯏꯒꯦ ꯃꯩꯇꯩ ꯂꯣꯟꯗ
ꯑꯁꯨ ꯑꯩꯁꯨ ꯈꯪꯗꯦ
ꯃꯤꯉꯣꯟꯗ ꯍꯪꯉꯣꯌꯦ
ꯅꯣꯡꯉꯥꯟꯕꯗ ꯏꯃꯥꯗ ꯍꯪꯒꯦ ꯀꯔꯤ ꯍꯥꯏꯕ꯭ꯔꯥ ꯍꯥꯏꯅ ꯍꯧꯖꯤꯛꯀꯥꯟꯗꯤ ꯑꯗꯨ ꯑꯗꯨꯒꯤꯗꯨ ꯎꯗꯕ ꯀꯨꯏꯔꯕꯅꯤꯅꯦ
ꯑꯩꯈꯣꯏꯗꯤ ꯑꯩꯈꯣꯏ ꯏꯪꯈꯣꯜꯗ ꯍꯧꯋꯦ ꯑꯗꯨꯒꯤ ꯑꯗꯨꯝ ꯄꯥꯝꯃꯦ ꯑꯗꯣ ꯌꯥꯝ ꯍꯩꯅꯕꯗꯤ ꯑꯣꯏꯗꯦꯗꯥ ꯃꯅꯝꯗꯣ
ꯑꯗꯨ ꯅꯠꯇꯕ ꯀꯔꯤ ꯎꯝ ꯂꯣꯝꯕ ꯍꯥꯏꯗꯅ ꯑꯃ ꯂꯩꯕꯗꯨ ꯈꯪꯕ꯭ꯔꯥ
ꯑꯣ ꯈꯪꯉꯦ ꯈꯪꯉꯦ ꯃꯅꯥꯏ ꯈꯔ ꯄꯥꯛꯇꯛ ꯇꯧꯔꯒ ꯃꯇꯨ ꯍꯨꯕ ꯇꯥꯏꯞ ꯇꯧꯕꯗꯣ
ꯎꯝ ꯑꯗꯨꯒꯤ ꯇꯥꯏꯞꯇ ꯇꯧꯕ ꯑꯃ ꯑꯩꯈꯣꯏꯅꯗꯤ ꯂꯦꯡꯍꯨꯝ ꯍꯥꯏꯕ ꯑꯃ ꯂꯩꯌꯦꯕ ꯑꯗꯨꯒꯤꯗꯨꯗꯤ ꯑꯗꯨꯒꯤ ꯑꯗꯨꯒ ꯍꯧꯖꯤꯛ ꯅꯪꯅ ꯍꯥꯏꯕꯗꯨꯒ ꯁꯤ ꯑꯅꯤꯁꯤꯃ ꯑꯩ ꯍꯥꯏꯅꯗꯕ ꯂꯩꯇ꯭ꯔꯦ ꯑꯗꯨꯒ ꯈꯪ ꯈꯪꯒ ꯁꯤꯅꯤ ꯑꯃꯨꯛꯀ ꯃꯈꯩꯁꯦ ꯍꯥꯏꯅꯗꯕꯁꯦ
ꯂꯣꯝꯕꯁꯨ ꯍꯩꯅꯗꯦ ꯑꯩꯁꯨ ꯑꯗꯣ ꯑ ꯇꯨꯁꯤ ꯃꯥꯟꯕ ꯑꯃ ꯂꯩꯇ꯭ꯔꯥ ꯏꯟꯁꯥꯡꯗ ꯍꯥꯞꯄꯗꯣ
ꯎꯝ
ꯑꯗꯨꯅꯤ ꯌꯥꯝ ꯄꯥꯝꯃꯦ
ꯑꯁ ꯑꯗꯨꯗꯤꯅꯦ ꯍꯧꯖꯤꯛꯀꯤ ꯂꯣꯝꯕ ꯑꯗꯨꯅꯤꯅꯦ ꯍꯤꯡꯉ ꯆꯥꯕꯁꯨ ꯌꯥꯕ ꯑꯦꯟꯁꯥꯡꯅꯁꯨ ꯍꯣꯠꯄ ꯌꯥꯕ ꯑꯗꯨ ꯑꯅꯤꯁꯤꯗꯤ ꯀꯔꯤ ꯍꯥꯏꯒꯅꯤ ꯃꯌꯥꯡ ꯇꯣꯟꯗꯣ ꯈꯪꯉꯤꯅꯦ
ꯑꯣ ꯑꯗꯨ ꯍꯥꯏꯕ ꯑꯗꯨꯅꯤ ꯌꯥꯝ ꯍꯥꯎꯋꯦ
ꯅꯣꯏꯗꯤ ꯀꯔꯤ ꯍꯥꯏꯕ꯭ꯔꯥ
ꯑꯩꯗꯤ ꯃꯌꯥꯝ ꯄ ꯍꯩ
ꯎꯝ
ꯑꯥ ꯍꯥꯎꯕꯅꯤꯅꯦ ꯑꯗꯨꯗꯤ ꯍꯤꯡꯒ ꯆꯥꯕꯁꯨ ꯍꯥꯎꯏꯤ ꯊꯣꯡꯕꯁꯨ ꯍꯥꯎꯋꯤ ꯏꯁꯤꯡꯒꯁꯨ ꯆꯥꯟꯅꯩ ꯑꯗꯨꯒ ꯌꯦꯟꯁꯥꯡ ꯊꯣꯡꯕꯗꯁꯨ ꯍꯧꯖꯤꯛ ꯅꯪꯅ ꯄꯥꯝꯃꯦ ꯍꯥꯏꯕꯗꯣ
ꯑꯣ ꯑꯗꯣ ꯕꯣꯔꯥ ꯍꯧꯕꯁꯨ ꯌꯥꯝ ꯍꯥꯎꯕꯅꯦ
ꯕꯣꯔ ꯍꯧꯕꯁꯨ ꯍꯥꯎꯋꯦ
ꯅꯪ ꯆꯥꯗꯦ ꯍꯥꯏꯗꯥꯏ
ꯑꯗꯨ ꯑꯗꯨ ꯅꯠꯇꯦ ꯑꯗꯨꯒ ꯃꯥꯟꯅꯕ ꯑꯃ ꯂꯩꯌꯦꯕ ꯃꯅꯝ ꯅꯝꯁꯤꯕ ꯑꯃ ꯈꯪ ꯍꯥꯏꯕ ꯑꯃ ꯂꯩꯀꯣ ꯑꯗꯨꯒ ꯃꯥꯟꯅꯕ ꯑꯩꯈꯣꯏꯅ ꯂꯦꯡꯍꯨꯝ ꯍꯥꯏꯩꯕ ꯑꯃ ꯂꯩꯌꯦꯕ ꯑꯗꯨꯣ ꯑꯩꯈꯣꯏꯗꯣ ꯃꯅꯝ ꯀꯟꯃꯟꯕꯒꯤ ꯍꯩꯅꯗꯕ ꯑꯗꯨꯒꯤ ꯃꯌꯥꯡ ꯃꯄꯥꯥꯗꯨꯗꯤ ꯀꯔꯤ ꯍꯥꯏꯒꯅꯤ ꯈ꯭ꯋꯥꯏꯗꯒꯤ ꯍꯧꯕꯅꯤꯅꯦ ꯍꯤꯡꯒ ꯆꯥꯕꯁꯨ ꯑꯃꯠꯄꯗ ꯀꯛ ꯍꯥꯞꯄ
ꯍꯤꯡꯅ ꯆꯥꯕꯗꯤ ꯄꯥꯝꯗꯦ ꯑꯗꯨꯝ ꯑꯦꯟꯁꯥꯡꯒꯝꯗ ꯍꯥꯇ ꯄꯥꯝꯃꯦ ꯃꯥꯏꯔꯦꯟ ꯑꯗꯨꯒꯨꯝꯕ ꯌꯦꯖꯦꯔꯨ ꯉꯧꯕꯒꯨꯝꯕ ꯍꯥꯞꯄꯤꯗꯣ ꯌꯥꯝ ꯍꯥꯎꯋꯦ
ꯎꯝ ꯁꯧꯒꯔꯤ ꯊꯣꯡꯕꯗ ꯀꯥ ꯍꯞꯄ ꯃꯅꯝ ꯑꯃ ꯂꯩꯕꯅꯦꯕ ꯑꯗꯨꯒꯤꯁꯨ ꯍꯧꯕꯅꯤꯅꯦ ꯆꯥꯕꯗꯤ ꯅꯪꯗꯤ ꯆꯥꯕ ꯊꯛꯄꯁꯤꯗꯤ ꯐꯖꯅ ꯅꯪ ꯁꯦꯝꯕꯗꯤ ꯍꯩꯕ ꯖꯥꯠꯅꯤꯅꯦ
ꯑꯌꯣ
ꯍꯩꯇꯦ ꯍꯩꯇꯦ ꯍꯥꯏꯕ ꯃꯤꯁꯤꯡꯁꯤꯅꯦꯅꯦ ꯍꯩꯕꯅꯤꯀꯣ ꯍꯩ ꯍꯩ ꯍꯩꯕ ꯕꯁꯇꯤꯟꯗ ꯄꯉꯥꯡ ꯉꯥꯡꯕ ꯃꯤꯁꯤꯡꯁꯤꯅꯦ
ꯐꯣꯡꯉꯤꯗꯅ ꯑꯩꯈꯣꯏꯁꯨ ꯑꯥ
ꯌꯥꯔꯦ ꯅꯪ ꯂꯥꯏꯔꯤꯛ ꯇꯝꯃꯛꯄ ꯃꯇꯝꯗ ꯅꯁꯥꯅ ꯊꯣꯡꯉꯒ ꯆꯥꯔꯛꯄ ꯃꯤ ꯅꯪꯅꯕꯨ ꯆꯥꯛ ꯌꯦꯟꯁꯥꯡ ꯊꯣꯡꯕ ꯍꯩꯇꯦꯒ ꯀꯥꯏꯅ ꯍꯥꯏꯕꯁꯤꯗꯤ
ꯇꯦ ꯍꯥꯏꯕꯗꯤ ꯌꯥꯝ ꯃꯤꯒꯨꯝꯅ ꯌꯥꯝ ꯍꯥꯎꯅ ꯊꯣꯡꯕ ꯍꯩꯕ ꯍꯥꯏꯕꯗꯤ ꯌꯥꯝ ꯃꯤꯒꯨꯝꯅ ꯍꯥꯎꯅ ꯊꯣꯡꯕ ꯂꯩꯌꯦꯗꯅ ꯑꯗꯨꯝ ꯇꯧꯗ꯭ꯔꯁꯨ ꯍꯥꯏꯕꯅꯦꯗ ꯆꯥꯛ ꯊꯣꯡꯕꯗꯤ ꯃꯤ ꯂꯣꯏꯅ ꯍꯩꯌꯦꯅ ꯑꯗꯨ ꯍꯥꯎꯕ ꯍꯥꯎꯇꯕ ꯍꯥꯏꯕ ꯂꯩꯌꯦꯅ
ꯑꯗꯨꯁꯨ ꯑꯃꯨꯛꯀ ꯆꯨꯝꯃꯤꯅꯤ ꯑꯗꯨꯁꯨ ꯆꯨꯝꯃꯤꯅꯤ ꯅꯪꯅ ꯍꯥꯏꯕꯤꯔꯤꯁꯤꯁꯨ
ꯆꯨꯝꯕꯅꯤꯅꯦ ꯂꯩꯗꯅ
ꯑꯗꯨꯒꯀꯣ ꯑꯃꯗꯤ ꯂꯩꯌꯦ ꯑꯗꯨ ꯆꯥꯛ ꯌꯦꯟꯁꯥꯡ ꯊꯣꯡꯕꯁꯤ ꯂꯣꯏꯅ ꯍꯥꯎꯍꯜꯂꯦ ꯂꯣꯃꯤꯁꯤꯡ ꯊꯣꯡꯕꯕꯁꯤ ꯍꯥꯏ ꯂꯣꯏꯅ ꯍꯥꯎꯍꯜꯂꯦ ꯍꯥꯏꯕ ꯈꯣꯏꯁꯤ ꯑꯗꯨꯒ ꯍꯦꯟꯅ ꯍꯥꯎꯍꯟꯕ ꯑꯃ ꯂꯩꯕꯅꯦ ꯍꯥꯏꯕꯗꯤ ꯑ ꯃꯔꯤꯟ ꯊꯣꯡꯉꯒꯁꯨ ꯃꯥꯏꯔꯤꯦꯟꯒꯤ ꯀꯣꯝꯕꯥꯏꯅꯦꯁꯟ ꯆꯥꯟꯅꯒꯗꯧꯕ ꯀꯔꯤ ꯀꯔꯥ ꯃꯌꯥꯟ ꯇꯨꯌꯥꯟꯒ ꯍꯥꯞꯆꯤꯜꯂꯒ ꯊꯣꯡꯉꯒ ꯍꯥꯎꯍꯟꯕ ꯃꯤꯁꯨ ꯂꯩꯌꯦꯕ ꯅꯇ꯭ꯔꯣ
ꯎꯝ
ꯅ ꯅꯪꯗꯤ ꯑꯩꯅ ꯅꯪꯕꯨ ꯎꯗ꯭ꯔꯁꯨ ꯑꯗꯨꯝ ꯑꯩꯅ ꯈꯟꯕꯗ ꯅꯪꯗꯤ ꯃꯥꯏꯔꯦꯟ ꯊꯣꯡꯉꯣ ꯍꯥꯏꯔꯒ ꯃꯥꯏꯔꯦꯟ ꯈꯛꯇ ꯊꯣꯡꯕ ꯄꯥꯔꯇꯤꯗꯨ ꯑꯣꯏꯔꯝꯒꯗꯧ ꯃꯥꯜꯂꯦ
ꯍ ꯑꯩꯈꯣꯏꯗꯤ ꯄꯥꯝꯃꯤ ꯆꯥꯡ ꯉꯟꯗꯦꯗ ꯃꯔꯦꯟ ꯊꯣꯡꯕꯗ ꯀꯩꯅꯣ ꯍꯥꯏꯕꯗꯤ ꯍꯥꯎꯋꯦ ꯁꯣꯏꯕꯨꯝꯗꯣ ꯃꯥ ꯀꯕꯥꯏꯅꯦꯁꯟꯗꯣ
ꯆ ꯁꯣꯏꯕꯨꯝꯗꯨꯗꯤ ꯑꯂꯨꯒ ꯁꯥꯛ ꯆꯥꯕꯁꯨ ꯍꯧꯋꯤ ꯃꯦꯟꯒꯤꯗꯨꯗꯤ ꯀꯔꯤ ꯍꯥꯏꯒꯅꯣ ꯃꯥꯒꯤ ꯁꯝꯒ ꯁꯦꯠ ꯁꯝꯗ ꯊꯥꯎ ꯇꯩꯕꯒꯨꯝꯕꯅꯤꯅꯤ
ꯑꯦꯛꯖꯝꯄꯜ ꯅꯪꯅ ꯈꯤ ꯍꯦꯟꯖꯤꯜꯂꯦ ꯁꯤꯅꯤ
ꯏꯁꯤꯡꯅ ꯅꯨꯄꯤꯒꯤ ꯁꯝꯗ ꯀꯟꯗꯤꯁꯟꯅ ꯂꯨꯊꯣꯛꯑꯒ ꯊꯥꯎ ꯃꯅꯝ ꯅꯨꯡꯁꯤꯕ ꯑꯃ ꯇꯩꯁꯜꯂꯒ ꯂꯝꯕꯤ ꯆꯠꯄꯗ ꯃꯈꯪ ꯃꯌꯥꯝꯅ ꯃꯃꯤꯠꯇꯨ ꯂꯥꯎꯍꯜꯂꯒ ꯃꯗꯣ ꯑꯗꯨꯗꯤ ꯀꯨꯝꯕꯅꯤ ꯅꯪ ꯇ ꯍꯥꯏꯕ ꯅꯠꯇꯦꯅꯦ ꯑꯦꯛꯖꯥꯝꯄꯜꯕꯨ ꯍꯥꯏꯩꯕ
ꯅꯨꯄꯤꯍꯣꯏꯗꯤ ꯊꯥꯎ ꯇꯩꯗꯦ ꯁꯦꯔꯝꯒꯨꯝꯕ ꯉꯥꯛꯇ ꯇꯩꯕꯅꯦ
ꯁꯤꯔꯞꯇꯨ ꯊꯥꯎ ꯅꯠꯇꯕ꯭ꯔꯣ
ꯑ
ꯁꯤꯔꯞꯇꯨ ꯊꯥꯎ ꯅꯠꯇꯕ꯭ꯔꯣ
ꯊꯥꯎ ꯅꯠꯇꯦ ꯁꯤꯔꯝꯒ ꯊꯥꯎꯒ ꯌꯥꯝ ꯈꯦꯠꯅꯩ
ꯑꯗꯨꯗ ꯃꯨꯟꯅ ꯄꯥꯎ
ꯌꯥꯔꯦꯀꯣ ꯑꯗꯨ ꯑꯗꯨꯗꯤ ꯁꯤꯔꯝꯒ ꯌꯨꯁ ꯇꯧꯕ ꯊꯥꯎꯒ ꯃꯥꯟꯅꯗꯦ ꯊꯥꯎꯗꯤ ꯀꯗꯥꯏꯗꯒꯤ ꯍꯥꯎꯅꯦ ꯀꯝꯕꯥꯏꯅꯦꯁꯟ ꯃꯥꯒꯤ ꯁꯦꯝꯕ ꯀꯩꯅꯣꯁꯨ ꯀꯦꯃꯤꯀꯦꯜꯁꯨ ꯌꯥꯝ ꯐꯕ ꯃꯥꯟꯅꯗꯦ
ꯑꯗꯨꯕꯨꯗꯤ ꯅꯣꯏ ꯅꯨꯄꯤꯅꯤꯅ ꯈꯔ ꯈꯪꯖꯕꯒꯤ ꯋꯥꯅꯤ ꯑꯩꯈꯣꯏ ꯅꯨꯄꯥꯒꯤ ꯃꯤꯠꯌꯦꯡꯗꯗꯤ ꯏꯆꯟꯅꯨꯄꯤꯗꯨꯁꯨ ꯍꯧꯖꯤꯛꯀꯤ ꯅꯪꯅ ꯊꯥꯎ ꯑꯃ ꯁꯤꯖꯤꯟꯅꯩ ꯑꯩꯅ ꯍꯦꯛ ꯁꯤꯖꯤꯟꯅꯕꯤꯕ ꯃꯇꯝꯗ ꯍꯣꯏ ꯂꯥꯎꯔꯛꯀꯅꯤ ꯀꯔꯤ ꯂꯥꯎꯕ ꯑꯩꯈꯣꯏꯁꯨ ꯅꯣꯡ ꯐꯥꯗꯣꯛꯇꯤ ꯇꯩꯕ ꯌꯥꯏꯗꯅ ꯍꯥꯏꯔ ꯀꯌꯥ ꯄꯤꯕ꯭ꯔꯥ ꯈꯪꯕ꯭ꯔꯥ ꯑꯗꯣ ꯅꯪꯅ ꯄꯩꯕ ꯌꯥꯕ ꯅꯠꯇꯦ ꯑꯩꯅ ꯉꯥꯡꯉꯛꯀꯅꯤ ꯑꯣ ꯍꯣꯏ ꯍꯣꯏ ꯍꯣꯏ ꯑꯁ ꯑꯩꯅ ꯇꯩꯕ ꯌꯥꯗꯕ ꯄꯣꯠ ꯑꯣꯏꯔꯕꯅꯤꯅ ꯐꯔꯦ ꯐꯔꯦ ꯇꯩꯔꯔꯣꯏ ꯍꯥꯏꯅ ꯄꯤꯕꯤꯔꯦ ꯊꯝꯕꯤꯔꯅꯤ ꯑꯗꯨꯒ ꯑꯃꯨꯛꯀ ꯂꯣꯏꯕ ꯃꯇꯝꯗꯗꯤ ꯑꯃꯨꯛꯇ ꯂꯥꯛꯑꯅꯤ ꯅꯪꯒꯤ ꯀꯤꯔꯣꯟꯈꯩꯗꯣ ꯑꯃꯣꯠ ꯃꯈꯣꯏꯗ ꯂꯩꯕ꯭ꯔꯥ ꯁꯨꯕꯤꯒꯦ ꯍꯥꯏꯔꯛꯑꯅꯤ ꯇꯥꯕꯔ
ꯌꯥꯝ ꯐꯩꯅꯦ ꯐꯤꯔꯣꯜ ꯁꯨꯕꯤꯒ ꯂꯥꯛꯑꯣꯄ ꯅꯆꯟꯗꯤ ꯍꯥꯏꯗꯤ ꯁꯨꯕꯥ ꯍꯥꯏꯗ ꯇꯣꯝꯕ
ꯑꯗꯨꯒ ꯁꯨꯅꯤꯡꯉꯥꯏ ꯂꯩꯇꯦ ꯑꯩ ꯁꯨꯗꯣꯛꯄ ꯂꯣꯏꯈ꯭ꯔꯦ ꯍꯥꯏꯕꯤꯕ ꯃꯇꯨꯡ ꯅꯪꯒꯤ ꯕꯦꯒ ꯀꯥꯏ ꯊꯝꯕ꯭ꯔꯥ ꯍꯪꯉꯛꯑꯅꯤ ꯑꯩ ꯑꯩꯁꯨ ꯃꯥꯅ ꯑꯗꯨ ꯂꯩꯅꯉꯥꯏꯒꯤ ꯗꯤꯃꯥꯟ ꯇꯧꯒꯦ ꯍꯥꯏꯕꯗꯨꯗꯤ ꯈꯪꯗꯕꯅꯤ ꯑꯩꯒꯤ ꯕꯤꯛꯀꯗꯣ ꯑꯗꯨ ꯇꯦꯕꯜ ꯃꯊꯛꯇ ꯂꯩꯕꯗꯨꯗꯤ ꯍꯥꯏꯔꯒ ꯇꯥꯞ ꯄꯥꯏꯔꯒ ꯊꯣꯛꯑꯅꯤ ꯂꯣꯟꯅ ꯄꯩꯁꯥ ꯂꯧꯊꯣꯛꯀꯅꯤ ꯑꯗꯨꯒ ꯊꯝꯒꯅꯤ ꯂꯧꯔꯣꯏꯁꯨ ꯍꯥꯏꯔꯣꯏ ꯂꯧꯗꯦꯁꯨ ꯍꯥꯏꯔꯣꯏ ꯅꯁ ꯅꯪ ꯄꯩꯁꯥ ꯌꯥꯝ ꯂꯩꯇꯦꯗ ꯂꯧꯔꯣꯏꯒꯦ ꯍꯥꯏꯔꯅꯤ ꯑꯗꯨ ꯂꯧꯊꯣꯛꯄ ꯂꯣꯏꯈ꯭ꯔꯕꯅꯦꯕ ꯑꯗꯨꯒ ꯑꯃꯨ ꯂꯧꯔꯤꯕꯅꯤ ꯑꯩ ꯊꯕꯛꯀꯨꯝꯕ ꯊꯣꯛꯂꯝꯗꯥꯏꯗ ꯑꯩꯒꯤ ꯕꯦꯡꯒꯨꯝꯕ ꯆꯦꯛ ꯇꯧꯕ ꯃꯇꯝꯗꯗꯤ ꯌꯥꯎꯔꯝꯃꯔꯣꯏ ꯄꯩꯁꯥ ꯂꯧꯊꯣꯛꯄ꯭ꯔꯥ ꯍꯥꯏꯔꯒ ꯂꯧꯊꯣꯛꯅꯉꯥꯏꯒꯤꯗꯃꯛꯇ ꯅꯪꯒꯤ ꯐꯤꯔꯣꯟ ꯑꯃꯣꯠ ꯂꯩꯕ꯭ꯔꯥ ꯍꯪꯕꯅꯦ ꯍꯥꯏꯗꯨꯒ ꯅꯣꯛꯂꯛꯑꯅꯤ ꯍꯣꯏ ꯃꯇꯣꯝꯗꯅꯤꯅ ꯑꯩꯁꯨ ꯇꯥꯎꯖꯔꯁꯅꯨ ꯂꯨꯊꯣꯛꯄ ꯍꯥꯏꯔꯒ ꯑꯗꯨꯝ ꯉꯥꯡꯕꯤꯗ꯭ꯔꯦ ꯊꯧ ꯊꯥꯕ ꯐꯠꯁꯨ ꯌꯥꯗꯦ ꯃꯅꯤ ꯍꯥꯏꯗꯣ ꯀꯟꯃꯟꯂꯨꯏ ꯑꯩ ꯃꯊꯥ ꯁꯥꯔꯦ
ꯎꯝ
ꯅꯤꯌꯥꯏ ꯍꯥꯏꯔꯣ ꯃꯇꯣꯝꯗꯅꯤꯅ ꯌꯥꯗꯦꯅꯦ ꯅꯣꯢ ꯅꯨꯄꯤꯒꯤ ꯀꯩꯅꯣꯁꯤ
ꯃꯥꯒꯤ ꯊꯣꯛꯐꯝ ꯑꯃ ꯑꯗꯨꯗꯤ ꯀꯩꯅꯤ ꯏꯁꯤꯡ ꯊꯥ ꯁꯥꯥꯅꯤꯡꯉꯥꯏ ꯂꯩꯇꯦ
ꯅꯪꯁꯨ ꯇꯧꯔꯝꯒꯗꯕꯗꯣ
ꯑꯩꯗꯤ ꯐꯩꯌꯦꯗ ꯑꯗꯨꯒꯨꯝꯕ ꯇꯧꯗꯦꯗ ꯌꯥꯝ ꯒ꯭ꯌꯥꯟ ꯇꯥꯏꯌꯦ
ꯐꯔꯦꯗ ꯑꯗꯨꯗꯤ
ꯎꯝ ꯅꯣꯛꯅꯤꯡꯗ꯭ꯔ
ꯑꯁ ꯎꯝ ꯃꯥꯅꯕ ꯅꯠꯇ ꯃꯥꯥꯟꯕꯅꯤ
ꯎꯝ ꯃꯥꯗꯗꯤ ꯍ ꯆꯗꯧꯕ
ꯍꯗ
ꯑꯩꯈꯣꯏꯒꯤ ꯇꯧꯅꯤꯗ
ꯎꯝ
ꯏꯆꯥ ꯏꯊꯟꯗ ꯊꯥꯒꯠꯂꯤꯒ ꯈꯜꯂꯝꯅꯤ
ꯅꯪ ꯅꯨꯄꯤꯈꯠꯁꯤ ꯇꯧꯒꯟꯕꯅꯦꯗ ꯃꯕꯨꯡ ꯃꯕꯨꯡ ꯈꯣꯏꯗ ꯌꯥꯝꯅ ꯑꯣꯏꯅꯖꯕ ꯈꯣꯠꯄ ꯀꯥꯁꯤ ꯌꯥꯝ ꯇꯧꯒꯟꯕꯅꯦꯗ ꯅꯣꯏ ꯅꯨꯄꯤꯈꯣꯏꯒꯤ
ꯑꯩꯒꯤ ꯇꯥꯎꯗꯦ ꯑꯗꯨꯒꯨꯝꯕ
ꯅꯪꯕꯨꯗꯤ ꯅꯁꯥꯒꯤ ꯏꯟꯀꯝ ꯂꯩꯖꯩꯗꯅ ꯏꯆꯟꯅꯨꯄꯤꯗꯨꯗꯤ ꯃꯁꯥꯒꯤ ꯀꯝ ꯂꯩꯇꯦ
ꯏꯟꯀꯝ ꯂꯩꯗ꯭ꯔꯁꯨ ꯑꯩꯗꯤ ꯃꯍꯧꯁꯥ ꯄꯥ ꯇꯎꯒꯟꯗꯅꯤ
ꯅꯪ ꯇꯧꯗ꯭ꯔꯁꯨ ꯃꯥꯗꯤ ꯑꯩꯅꯁꯨ ꯀꯦꯅ ꯇꯧꯕꯤꯕ ꯂꯨꯅ ꯇꯧꯕꯤꯕꯕꯒꯤ
ꯑꯗꯨ ꯑꯩ ꯑꯩ ꯇꯧꯗꯕꯒꯤꯀꯣ ꯌꯥꯝ ꯅꯨꯄꯤꯈꯣꯏꯁꯨ ꯂꯩꯗꯅ ꯌꯥꯝ ꯅꯨꯡꯇꯤ ꯁꯥꯕ ꯄꯦ ꯄꯈꯣꯏꯔꯏꯗꯤ ꯍꯩꯅꯦ
ꯃꯥ ꯅꯥꯎꯇꯤ ꯁꯥꯕ ꯍꯥꯏꯕꯗꯨꯗꯤ ꯑꯩꯅꯁꯨ ꯃꯇꯣꯝꯗꯅ ꯍꯦꯟꯅ ꯐꯨꯔꯣꯏ ꯈꯣꯠꯂꯣꯏ ꯍꯥꯏꯕ ꯈꯪꯕꯒꯤ ꯇꯧꯕꯅꯦꯕ ꯑꯗꯨ ꯃꯥ ꯂꯧꯊꯣꯛꯑꯗꯤ ꯂꯧꯋꯦ ꯈꯣꯠꯂꯦ ꯑꯗꯨꯝ ꯁꯤꯦꯡꯅ ꯍꯥꯏꯌꯦ ꯑꯩ ꯌꯨꯝꯗ ꯄꯩꯁꯥ ꯂꯧꯊꯣꯛꯑꯁꯨ ꯑꯗꯨꯒ ꯁꯧ ꯊꯥꯕ ꯃꯇꯝꯗꯁꯨ ꯑꯗꯨꯝ ꯆꯠꯀꯅꯤ ꯑꯗꯨꯒ ꯃꯥꯅ ꯌꯥꯗꯦ ꯍꯥꯏꯕ ꯅꯨꯃꯤꯠꯇꯨꯗꯗꯤ ꯎꯄꯥꯏ ꯂꯩꯇꯦ ꯋꯥ ꯑꯅꯤꯔ ꯁꯨꯅ ꯉꯥꯡꯅꯅꯤꯡꯉꯥꯏꯒꯤ ꯑꯩꯅ ꯉꯥꯡꯉꯨꯔꯅꯤ ꯏꯄꯥꯅ ꯑꯃꯨꯛꯀ ꯀꯔꯤ ꯅꯆꯥ ꯅꯨꯄꯤ ꯃꯤꯗꯧꯅ ꯌꯥꯝꯕꯁꯨ ꯅꯠꯇꯦ ꯀꯔꯤ ꯀꯔꯤ ꯉꯥꯡꯅꯔꯒ ꯁꯥꯎꯕ ꯈꯣꯠꯄ ꯍꯥꯏꯔꯛꯑꯅꯤ ꯏꯃꯥꯅ ꯑꯃꯨꯛꯇ ꯑꯩꯒꯤ ꯁꯞꯄꯣꯔꯠꯅꯤ ꯑꯩꯈꯣꯏꯒꯤ ꯐꯦꯃꯤꯂꯤꯁꯦ ꯃꯤ ꯃꯔꯤꯅꯦ ꯅꯨꯄꯤ ꯑꯃ ꯅꯨꯄꯥ ꯑꯃ ꯏꯃꯥ ꯏꯄꯥ ꯑꯩꯈꯣꯏ ꯑꯩꯈꯣꯏ ꯃꯔꯤ ꯂꯩꯕꯁꯤꯗ ꯑꯩꯅ ꯑꯩꯁꯦ ꯏꯃꯥꯅ ꯁꯞꯄꯣꯔꯠ ꯇꯧꯒꯅꯤ ꯑꯩꯅ ꯇꯧꯕ ꯃꯈꯩꯁꯤ ꯏꯆ ꯅꯨꯨꯄꯤꯁꯤꯅ ꯏꯄꯥꯅ ꯁꯞꯄꯣꯔꯠ ꯇꯧꯕꯅꯦꯕ